ꯎꯝ ꯇꯥꯏꯌꯦ
ꯔꯔꯤꯗꯥꯧꯂꯤꯅ
ꯇꯣꯃꯤꯦ ꯅꯪꯗꯤ
ꯑꯩꯗꯤ ꯍꯧꯖꯤꯛꯇ ꯏꯔꯨꯕ ꯂꯣꯏꯔꯒ ꯐꯝꯃꯤꯌꯦ
ꯌꯨꯝꯗꯔꯣ
ꯌꯨꯝꯗꯅꯦ
ꯌꯦꯟ ꯆꯥꯡꯥꯡ ꯆꯒꯦ ꯌꯗ
ꯃꯁꯤꯁꯤ ꯎꯝ ꯀꯔꯤ ꯍꯥꯏꯕ꯭ꯔꯣ ꯈꯪꯉꯦ
ꯎꯝ
ꯎꯝ ꯃꯃꯤꯡ ꯀꯥꯎꯈ꯭ꯔꯦ
ꯑꯗꯨ
ꯍꯥꯥ
ꯏꯪꯂꯤꯁꯇ ꯍꯥꯏꯌꯣ ꯍꯥꯏꯕ
ꯏꯪꯂꯤꯁꯇꯒ ꯄ ꯄꯝꯀꯤꯟ ꯂꯤꯐ
ꯑꯣ ꯏꯊꯝꯗ ꯊꯣꯡꯉꯤꯔꯣ
ꯅꯠꯇꯦ ꯏꯅꯥꯎꯅꯨꯄꯤ ꯑꯃꯁꯨ ꯂꯥꯛꯑꯦ ꯉꯁꯤ
ꯅ ꯅ ꯇꯤꯒ ꯅꯅꯣ
ꯅꯅꯥ ꯅꯨꯄꯤꯤ ꯏꯎꯅꯄꯤ ꯑ
ꯍꯥ
ꯍꯥꯥ
ꯃꯊꯛꯇ ꯂꯩꯕꯗꯨꯔꯣ
ꯑꯥꯎ ꯑꯥꯎ ꯃꯥꯅꯦ
ꯑꯗꯨ ꯂꯥꯛꯈ꯭ꯔꯕꯅꯦ
ꯑꯥ
ꯦ ꯑꯣ ꯃꯜꯂꯤ
ꯎꯝ ꯃꯣꯏꯒꯤ ꯁ꯭ꯀꯨꯜ ꯀꯥꯕ ꯍꯧꯔꯅꯤ ꯑꯗꯣ ꯃꯥ ꯄ꯭ꯔꯦꯛꯇꯤꯀꯦꯜꯁꯨ ꯂꯩꯕ ꯑꯗꯨꯒꯤ
ꯑꯣ ꯌꯥꯝ ꯅꯨꯡꯉꯥꯏꯌꯦ ꯃꯤ ꯃꯆꯥꯗꯤꯦ ꯉꯁꯤ ꯀꯔꯤ ꯀꯔꯤ ꯇꯧꯔꯤꯅꯣ
ꯃꯁꯤꯁꯤ ꯑꯩꯣꯏꯒꯤ ꯑꯩ ꯊꯕꯛ ꯆꯠꯂꯦ ꯑꯗꯣ ꯃꯤ ꯌꯥꯝ ꯂꯥꯛꯄꯒꯤꯀꯣ
ꯍꯣꯏ
ꯊꯕꯛ ꯌꯥꯝꯁꯤꯜꯂꯦ
ꯉꯁꯥꯏ ꯐꯣꯟ ꯇꯧꯔꯒ ꯄꯥꯏꯈꯠꯇꯦꯅꯦ
ꯑꯣ ꯊꯕꯛ ꯌꯥꯝ ꯆꯤꯟꯕꯒꯤꯦ ꯉꯁꯤ
ꯑꯣ
ꯃꯁꯤ ꯎꯝ ꯊꯦꯡ ꯌꯥꯝ ꯊꯦꯡꯅ ꯌꯨꯝꯗ ꯂꯥꯛꯏꯦꯕ ꯍꯥꯏꯕꯗꯤ ꯑꯩꯈꯣꯏ ꯃꯦꯖꯔꯗꯣ
ꯎꯝ
ꯌꯦꯟꯖꯥꯡ ꯊꯣꯡꯕꯤꯌꯣ ꯍꯥꯏꯕ
ꯀꯔꯤ ꯑꯦꯟꯖꯥꯡꯅꯣ
ꯙꯥꯛ ꯙꯥꯛ
ꯃꯥꯅꯄꯤꯗꯦ
ꯃꯥꯒꯤ ꯅꯨꯄꯤꯗꯤꯀꯣ ꯎꯝ ꯉꯁꯤ ꯕꯦꯜ ꯑꯅꯥꯎꯕꯀꯣ ꯍꯥꯟꯅꯤꯕ ꯑꯗꯨꯒꯤ ꯑ ꯕꯦꯁꯤꯛ ꯅꯗꯕ
ꯔꯦꯡꯀꯦ
ꯕ꯭ꯂꯦꯡꯀꯦꯠ ꯅꯠꯇꯦ ꯕꯦꯛ ꯀꯣꯕꯔꯁꯨ ꯅꯠꯇꯕ ꯆꯦ
ꯕꯤꯁꯤꯠ ꯀꯣꯕꯔ
ꯕꯦꯁꯤ ꯀꯣꯕꯔꯁꯨ ꯅꯠꯇꯦ
ꯑꯗꯨꯒꯁꯨꯍꯥꯎ ꯑꯁꯤ ꯑꯅꯤ ꯍꯥ
ꯅꯪꯁꯨ ꯂꯧꯕ ꯌꯥꯗ꯭ꯔꯣ
ꯑꯁ ꯂꯧꯕ ꯀꯤꯌꯦ ꯃꯃꯟꯗꯣ
ꯀꯌꯥꯃꯨꯛ ꯇꯥꯡꯕ꯭ꯔꯥ
ꯏꯃꯥꯟꯅꯕꯤ ꯑꯃꯗꯤ ꯑꯃ ꯂꯧꯋꯦ ꯌꯥꯝ ꯐꯖꯩ ꯃꯥꯒꯤꯗꯣ ꯃꯥꯒꯤꯗꯣ ꯁꯦꯇꯤꯟꯒꯤꯅꯦꯕ ꯑꯗꯨꯒꯤ ꯌꯥꯝ ꯐꯖ
ꯑꯦꯁꯄ꯭ꯔꯦꯔꯣ
ꯍꯥꯥ
ꯑꯦꯁꯄ꯭ꯔꯦꯔꯣ
ꯑꯣ ꯑꯣ ꯑꯣ ꯃꯥꯅꯦ ꯃꯥꯅꯦ
ꯀꯌꯥꯝꯃꯨꯛ ꯍꯥꯏꯕ꯭ꯔꯥ
ꯑ ꯑꯇꯥꯡꯕꯁꯨ ꯂꯩꯌꯦ
ꯃꯥꯟꯕꯤꯗꯤ ꯀꯌꯥ ꯄꯤꯕ꯭ꯔꯥ
ꯏꯃꯥꯟꯅꯕꯤ ꯂꯧꯕꯗꯤ ꯐꯖꯕꯗꯤ ꯐꯖꯩꯌꯦ ꯑꯦꯁꯄꯤ ꯁꯦꯇꯤꯟꯒꯤꯅꯦꯕ ꯃꯥꯒꯤꯗꯣ ꯑꯗꯣ ꯎꯝ ꯂꯤꯁꯤꯡ ꯃꯔꯤ ꯍꯥꯏꯕ
ꯎꯝ
ꯑꯗꯣ ꯂꯤꯁꯤꯡ ꯑꯅꯤꯒꯤꯔꯥ ꯄꯤꯒꯦ ꯍꯥꯏ ꯃꯥꯒꯤꯁꯦ
ꯑꯣ ꯚꯦꯠꯁꯄ꯭ꯔꯦ ꯑꯥ ꯂꯦꯁ ꯌꯥꯎꯕꯗꯨꯔꯣ
ꯑ
ꯈꯪꯉꯦ ꯈꯪꯉꯦ ꯀꯔꯤꯔꯥ ꯁꯤ ꯁꯤꯜꯒꯤ ꯑꯣꯏꯔꯝꯃꯅꯤꯀꯣ
ꯁꯤꯜꯒꯤ ꯅꯠꯇꯦ
ꯑꯗꯨꯗꯤ ꯌꯥꯝ
ꯀꯣ ꯁꯤꯜꯒꯤꯁꯨ ꯑꯗꯨꯝ ꯁꯤꯜꯒꯤꯁꯨ ꯂꯩꯌꯦꯕ ꯑꯗꯣ ꯃꯃꯟ ꯋꯥꯟ ꯊꯥꯎꯖꯟ ꯐꯥꯏꯚ ꯍꯟꯗ꯭ꯔꯦꯗ ꯀꯨꯝꯕꯁꯨ ꯂꯩꯌꯦ ꯃꯃꯥꯟ ꯃꯃꯥꯟꯗ ꯂꯩꯕꯅꯤ
ꯁꯤꯜꯒꯤꯗꯤ ꯇꯥꯡꯕꯅꯦ ꯑꯗꯨꯕꯨ ꯐꯤꯒꯤꯗꯤ ꯈꯔ ꯍꯣꯡꯕꯅꯦ
ꯎꯝ ꯍꯣꯡꯕꯁꯨ ꯂꯩꯌꯦ
ꯑꯣ
ꯌꯥꯝ ꯐꯖꯔꯦ ꯉꯁꯤꯗꯣ ꯃꯤ ꯌꯥꯝ ꯂꯥꯛꯑꯦ ꯃꯥꯒꯤ ꯁꯦꯀꯦꯟ ꯍꯦꯟꯗꯣ
ꯑꯣ ꯌꯥꯝ
ꯗ ꯑꯗꯕ ꯎꯝ
ꯎꯝ
ꯑꯅꯥꯒꯨꯝ ꯃꯥꯟꯕꯤꯁꯨ ꯑꯃ ꯂꯧꯋꯦ ꯍꯥꯏꯗꯤ ꯄꯩꯁꯥ ꯂꯩ ꯑꯦ
ꯀꯣ ꯃꯟꯗꯦꯗ ꯀꯤꯍꯣꯝ ꯄꯨꯔꯒ ꯂꯥꯛꯀꯅꯤ ꯎ ꯂꯧ ꯂꯧꯑꯣ ꯍꯥꯏꯌꯣꯀꯣ
ꯔꯤꯍꯒ
ꯃꯟꯗꯦꯗꯩ ꯀꯤꯍꯣꯝ ꯌꯣꯟꯕ ꯂꯥꯛꯀꯦꯕ ꯅꯣꯅꯦꯗ
ꯑꯣ ꯑꯣ
ꯐꯔꯣꯗ
ꯑꯣ ꯑꯣ ꯅꯪꯒꯤ ꯅꯥꯟ
ꯑꯩꯗꯩꯁꯗꯣ
ꯀꯔꯤ ꯍꯥꯏꯕ
ꯌꯥꯔꯦ
ꯎꯝ
ꯑꯩꯈꯣꯏ ꯈꯨꯟꯗ ꯂꯝ ꯎꯝ ꯈꯔ ꯋꯥꯡꯕ ꯅꯨꯄꯥꯗꯣ
ꯑꯥ
ꯑꯣ ꯐꯣꯟ ꯇꯧꯔꯛꯑꯒ ꯋꯥꯁꯨ ꯉꯥꯡꯗꯕ
ꯅꯉꯣꯟꯗ
ꯑ ꯑꯩꯉꯣꯟꯗ ꯉꯥꯡꯉꯨ ꯉꯥꯡꯉꯨ ꯍꯥꯏꯌꯦ ꯀꯔꯤꯔꯣ ꯈꯪꯗꯦ
ꯃꯥ ꯏꯀꯥꯏꯕꯤ ꯏꯀꯥꯕꯤꯒꯤ ꯑꯣꯏꯔꯝꯃꯅꯤ
ꯃꯥꯗꯣ ꯑꯗꯨ ꯑꯣꯏꯔꯝꯅꯤ ꯃꯥꯗ ꯊꯤꯅ ꯍꯧꯖꯤꯛꯇꯣ ꯍꯩꯄꯥ ꯁꯥꯔꯒ ꯂꯩꯔꯦ ꯃꯥꯗꯣ ꯈꯔ ꯈꯪꯕꯒꯤꯀꯣ
ꯑ
ꯑꯩꯉꯣꯟꯗ ꯑꯗꯨ ꯑꯗꯨꯅꯦ ꯑꯗꯨꯅꯦ ꯍꯥꯏꯔ ꯂꯩꯔꯦ ꯍꯧꯖꯤꯛꯇꯤ
ꯑ ꯌꯥꯝ ꯄꯥꯡꯕꯨꯅꯦ ꯁꯤ ꯅꯨꯄꯥꯁꯦ
ꯑ ꯑꯗꯨꯟ ꯄꯥꯗ ꯍꯣꯏ
ꯎ
ꯆꯤꯡ ꯀꯥꯏ ꯑꯩꯁꯨ ꯑꯩꯉꯣꯟꯗ ꯉꯥꯡꯉꯣ ꯉꯥꯡꯉꯣ ꯍꯥꯏꯌꯦ ꯃꯥꯗꯤ ꯉꯥꯡꯗ꯭ꯔꯒ ꯑꯩꯉꯣꯟꯗ ꯉꯥꯡꯉꯨ ꯉꯥ
ꯍ ꯍ ꯊꯕꯛ ꯆꯤꯜꯂꯦ ꯍꯥꯏꯔꯤꯁꯤꯅ ꯃꯥ ꯑꯗꯨꯝ ꯀꯣꯜ ꯇꯧꯔꯛꯑꯒꯅꯤ ꯃꯤ ꯑꯇꯣꯞꯄ ꯂꯩꯗꯤ ꯍꯥꯏ
ꯎꯝ
ꯅꯪꯗꯤ ꯉꯁꯤ ꯀꯔꯤ ꯀꯔꯤ ꯇꯧꯔꯦ
ꯉꯁꯤꯒꯣ ꯂꯥꯎꯗ ꯆꯠꯂꯦꯕ ꯂꯧ ꯎꯝ ꯂꯧ ꯎꯝ ꯂꯧ ꯈꯣꯠꯄ
ꯑꯣ ꯑꯗꯨꯗꯤ ꯐꯤꯒꯔ ꯌꯥꯝ ꯇꯥꯔꯅꯤꯀꯣ ꯅꯪꯒꯤ
ꯑ ꯑꯃꯨꯕꯨ ꯇꯧ ꯐꯤꯒꯔ ꯇꯥꯔꯦ ꯃꯥꯏꯗꯨꯁꯨ ꯀꯣ ꯑꯃꯨꯛꯀ ꯃꯥ ꯇꯤꯝꯄꯜꯁꯗꯣ ꯑꯃꯨꯛ ꯐꯥꯎꯈ꯭ꯔꯦ
ꯎꯝꯁꯥꯎꯁꯨ ꯐꯤꯒꯥ ꯑꯗꯤ ꯌꯥ
ꯐꯤꯒꯔꯗꯤ ꯀꯨꯒꯤꯁꯨ ꯈꯟꯗꯦꯗ ꯄꯤꯝꯄꯜꯁꯅꯦ ꯇꯟꯕꯗꯣ
ꯑꯦ ꯉꯁꯤ ꯌꯥꯝ ꯋꯥꯏꯑꯦ
ꯀꯔꯤꯒꯤ ꯋꯥꯕ꯭ꯔꯥ
ꯃꯤ ꯌꯥꯝ ꯂꯥꯛꯄꯒꯤ
ꯑꯣ ꯃꯤ ꯌꯥꯝ ꯂꯥꯛꯄꯒꯤ ꯋꯥꯕꯅꯦ
ꯑꯥ
ꯋꯥꯅꯤꯡꯉꯥꯏ ꯃꯥꯟꯗꯦꯗ
ꯋꯥꯏꯌꯦ
ꯇꯤꯞꯁ ꯄꯤꯌꯣ ꯍꯥꯏꯌꯣ ꯑꯗꯨꯗꯤ
ꯏꯁ ꯑꯩꯅ ꯍꯪꯗꯣꯏꯔꯣ ꯁꯤꯒꯨꯝꯕ ꯑꯩꯅ ꯈꯪꯉꯒ ꯂꯧꯔꯅꯤ ꯍꯥ
ꯐꯥꯒꯤ ꯇꯧꯕꯅꯦ
ꯑꯅ ꯅꯅꯥꯎ ꯅꯨꯄꯥꯗꯤ ꯁ꯭ꯀꯨꯜ ꯀꯥꯗ꯭ꯔꯣ ꯉꯁꯤ
ꯁꯨꯇꯤꯅꯦ ꯉꯁꯤꯗꯣ
ꯑꯣ
ꯑꯃꯨꯛ ꯍꯦꯛ ꯃꯟꯗꯦꯗ ꯂꯥꯛꯀꯅꯤ ꯃꯥ
ꯎꯪ ꯅꯪ
ꯑꯩꯗꯤ ꯂꯥꯛꯑꯣ ꯑꯩꯗꯤ ꯂꯥꯛꯑꯣꯏ ꯑꯩꯗꯤ ꯐꯥꯝ ꯑꯊꯟꯇ
ꯑꯣ
ꯃꯊꯟꯗ ꯂꯩꯒꯅꯤ ꯃꯥꯗꯣ ꯑꯩꯈꯣꯏ ꯂꯩꯔꯣꯏ ꯏꯊꯟꯗ ꯂꯩꯗꯤ ꯒ꯭ꯌꯥꯟ ꯇꯥꯗꯕ ꯃꯆꯤꯟꯗꯣ ꯌꯥꯝ ꯀꯜꯂꯦꯕ
ꯃ ꯃꯊꯟꯗ ꯂꯩꯔꯗꯤ ꯁꯀꯨꯜ ꯁ꯭ꯀꯨꯜ ꯀꯥꯟꯅꯕ ꯅꯪꯂꯔꯣꯏ ꯆꯥꯛ ꯊꯣꯡꯒꯅꯤ
ꯈꯪꯗꯦꯅꯦ ꯀꯔꯤ ꯇꯧꯒꯅꯤ
ꯇꯟꯒꯅꯤ ꯑꯩꯗꯤ
ꯅꯪꯒꯅꯤ ꯃꯥꯗꯣ ꯇꯨꯏꯁꯟ ꯆꯠꯄꯗꯣ ꯄꯨꯡ ꯃꯉꯥ ꯑꯗꯨꯋꯥꯏꯗ ꯍꯜꯂꯛꯑꯒ ꯑꯃꯨꯛ ꯊꯣꯡꯕ ꯌꯥꯏꯑꯦꯕ ꯁꯤꯛꯁ ꯐꯣꯔꯇꯤꯗ ꯑꯃꯨꯛ ꯍꯜꯂꯛꯀꯅꯦꯕꯀꯣ
ꯍꯥꯏꯕꯗꯤ ꯑꯌꯨꯛꯇ ꯍꯥꯏꯕꯅꯤ
ꯍꯣꯏ ꯑꯌꯨꯛꯇꯅꯦ ꯑꯩ ꯍꯥꯏꯕꯗꯣ ꯁꯤꯛꯁ ꯊꯥꯔꯇꯤꯗ ꯑꯃꯨꯛ ꯍꯜꯂꯛꯀꯅꯤꯕ ꯃꯗꯣ
ꯑꯣ
ꯇꯕ꯭ꯔꯥ ꯑꯗꯨ ꯑꯣꯏꯔꯗꯤ ꯁꯚꯦꯟ ꯑꯦꯠ ꯊꯥꯔꯇꯤ ꯑꯦꯠ ꯅꯥꯏꯟꯇꯤꯟ ꯑꯦꯠ ꯐꯤꯞꯇꯤꯟ ꯑꯗꯨꯋꯥꯏꯗ ꯁ꯭ꯀꯨꯜ ꯆꯠꯄꯅꯦꯕ
ꯎꯝ
ꯑꯥ ꯃꯊꯟꯇ ꯂꯩꯔꯗꯤ ꯍꯩꯒꯅꯤꯅ
ꯎꯝ ꯍꯥꯏꯕꯨꯗꯤ ꯍꯥꯏꯒꯅꯤ
ꯃꯆꯤꯟ ꯀꯜꯂꯒ ꯂꯩꯕꯅꯦꯕ ꯑꯩ ꯂꯥꯛꯅꯤꯡꯗꯔ꯭ꯦꯗꯅꯦ ꯑꯪ ꯑꯩꯁꯨ ꯂꯥꯛꯅꯤꯡꯗꯕꯅꯀꯣ
ꯑꯥ ꯌꯥꯝ ꯅꯨꯡꯉꯥꯏꯑꯦ ꯅꯣꯏ ꯈꯨꯟꯗꯤ ꯅꯪꯒꯤ ꯈꯨꯟꯗꯣ ꯌꯥꯝ ꯅꯨꯡꯉꯥꯏꯕ꯭ꯔꯣ ꯑꯗꯨꯗꯤ
ꯍꯣꯏ ꯑꯩꯈꯣꯏ ꯈꯨꯟꯗꯤ ꯌꯥꯝ ꯅꯨꯡꯉꯥꯏ ꯌꯨꯝꯗꯁꯨ ꯐꯖꯅ ꯇꯨꯝꯕ ꯐꯪꯉꯦꯕ ꯑꯗꯨꯗꯗꯤ ꯑꯥ ꯆꯀꯠ ꯆꯀꯠ ꯆꯈꯠ ꯉꯥꯡꯕꯗ ꯇꯥꯅꯤꯡꯗꯦ ꯑꯩꯁꯨ ꯂꯥꯅꯤꯡꯗꯦ
ꯎꯝ ꯑꯩꯁꯤꯅꯦ ꯃꯣꯏ ꯂꯥꯛꯔꯗꯤꯀꯣ ꯑꯩꯁ ꯉꯟꯅ ꯍꯧꯒꯠꯀꯅꯤ
ꯇꯟꯕ꯭ꯔꯥ
ꯇꯦ
ꯑꯣ ꯄꯩꯁꯥꯁꯨ ꯂꯩꯇꯦ ꯂꯥꯡꯅꯤꯡꯗ꯭ꯔꯦ ꯑꯩꯁꯨ ꯏꯃꯥꯟꯅꯕꯤ ꯈꯣꯏꯗꯣ ꯗꯨꯀꯥꯟꯗꯣ ꯐꯖ ꯐꯖꯕ ꯂꯩꯌꯦꯕ ꯆꯪꯅꯤꯡꯉꯦꯕ
ꯎꯝ ꯑꯩꯁꯦ ꯅꯨꯃꯤꯠ ꯑꯃꯁꯦ ꯑꯗꯣ
ꯑꯥ
ꯎꯝ ꯑꯩꯀꯣ
ꯍꯥꯥ
ꯑꯩꯒꯤ ꯁꯝꯗꯣ
ꯍꯥꯥ
ꯀꯔꯂꯤ ꯇꯧꯅꯤꯡꯕ ꯑꯗꯣ ꯀꯗꯥꯏꯗ ꯇꯧꯁꯤꯔꯥ ꯈꯟꯕꯅꯦ
ꯑ ꯇꯧꯕꯅꯣ
ꯑꯩꯒꯤ ꯁꯝ ꯂꯩꯗ꯭ꯔꯦ
ꯑꯩꯒꯤꯁꯨ ꯂꯩꯇꯦ ꯑꯩꯒꯤꯁꯨ ꯂꯩꯇꯦ ꯀꯔꯂꯤ ꯍꯥꯏꯕꯗꯤꯀꯣ ꯈꯔ ꯈꯣꯏꯍꯟꯕꯗꯣ ꯑꯗꯣ ꯈꯔ ꯈꯔꯍꯟꯕꯗꯣ ꯑꯩꯗꯤ ꯈꯣꯏꯍꯟꯅꯤꯡꯉꯦ ꯏꯅꯥꯅ ꯈꯣꯏꯍꯟꯗꯕꯤꯗ
ꯎꯝ ꯑꯩꯁꯨ ꯄꯥꯝꯃꯦ ꯌꯥꯝ ꯇꯧꯔꯤꯗꯤꯀꯣ ꯑꯁ ꯐꯖꯔꯣꯏ ꯑꯩꯗꯤ ꯅꯠꯇꯦ ꯑꯩ ꯍꯥꯏꯕꯗꯤꯀꯣ ꯑꯩꯒꯤ ꯁꯝꯗꯤꯀꯣꯥ ꯑ ꯐꯠꯇꯦꯕ ꯌꯥꯝ ꯐꯥꯗ꯭ꯔꯦ
ꯑꯩꯒꯤꯁꯨꯜꯂꯦꯅ ꯁꯣꯝ
ꯂꯩꯗꯕꯗꯣ ꯅꯠꯇꯦ ꯑꯩꯒꯤ ꯁꯝꯁꯦ
ꯀꯔꯤ
ꯐꯠꯇ꯭ꯔꯦ ꯐꯠꯇ꯭ꯔꯦ
ꯑꯥ
ꯑꯗꯨꯒꯤꯅꯦ ꯏꯃꯥꯟꯅꯕꯤ ꯑꯃ ꯁꯨ ꯈꯪꯒꯅꯤ ꯍꯪꯉꯣ ꯑꯩꯒꯤ ꯁꯝꯗꯣ
ꯑ ꯁꯥ ꯄꯩꯁ ꯌꯥꯝ ꯌꯥꯝ ꯇꯨꯉꯣ ꯀꯣ ꯀꯣꯏꯕꯆꯁꯁꯦ
ꯎꯝ ꯆ ꯎꯝ
ꯆꯠꯁꯦ ꯅꯨꯃꯤꯠꯂꯥꯏꯔꯗꯤ
ꯏꯅꯟꯅ ꯄꯥꯅ ꯍꯌꯦꯉ ꯅꯆꯀꯦ ꯆꯤꯛꯀꯟꯒꯤ ꯋꯤꯡꯁ ꯄꯨꯔꯛꯄꯗꯣ ꯌꯥꯝ ꯍꯥꯎꯋꯦ ꯆꯥꯕ ꯉꯝꯗ꯭ꯔꯦ